ꯑꯣ
ꯍꯜꯂꯣ
ꯍꯜꯂꯣ
ꯇꯕꯣ
ꯇꯌꯦ
ꯑꯣ ꯀꯩꯗ ꯎꯕ꯭ꯔꯣ
ꯂꯩꯌꯦ
ꯑꯣ ꯍꯧꯖꯤꯛꯗꯤꯒꯗꯒꯗ ꯑꯩ
ꯏꯃꯥꯟꯅꯕꯤꯒꯤ ꯀꯥꯗ ꯂꯩꯌꯦ
ꯃꯄꯥꯟꯗ
ꯏꯃꯥꯟꯅꯕꯤꯒꯤ ꯀꯥꯗ
ꯑꯣ ꯅꯃꯥꯟꯅꯕꯤ ꯅꯣꯏꯕꯤꯒꯤ ꯀꯥꯗꯔꯥ
ꯍꯣꯏ ꯇꯥꯕ꯭ꯔꯥ ꯃꯀꯣꯟ
ꯑ ꯇꯥꯗꯗ ꯁꯨꯝ ꯏꯃꯥꯟꯅꯕꯤ ꯍꯥꯏꯕꯗꯣ ꯃꯥꯟꯕ
ꯑꯣ ꯆꯥꯛ ꯆꯥꯔꯕꯣ ꯏꯃꯥꯟꯅꯕꯤꯌꯦ
ꯑꯣ ꯆꯥꯛ ꯆꯥꯗ꯭ꯔꯤ ꯆꯥꯛ ꯆꯥꯅꯤꯉꯥꯏꯗꯤ ꯇꯧꯔꯗꯕꯅꯦ
ꯎꯝ ꯀꯩ ꯌꯦꯟꯖꯥꯡ ꯊꯣꯡꯉꯒꯦ ꯉꯁꯤꯗꯤ
ꯑꯩꯈꯣꯏꯒꯤ ꯏꯔꯣꯟꯕ ꯁꯦꯝꯃꯦ ꯉꯁꯤꯁꯦ
ꯑꯣ ꯍꯜꯂꯣ
ꯅꯣꯏꯒꯤꯗꯤ
ꯑꯣ ꯑꯩꯈꯣꯏ ꯍꯣꯁꯇꯦꯜꯒꯤ ꯆꯥꯛ ꯍꯣꯁꯇꯦꯜꯒꯤ ꯌꯦꯟꯁꯥꯡ ꯆꯥꯡꯅꯤꯗ ꯑꯗꯨꯕꯨ ꯍꯧꯖꯤꯛꯇꯤ ꯆꯥꯗ꯭ꯦꯕꯀꯣ ꯑꯩꯈꯣꯏ ꯔꯨꯝꯃꯦꯠ ꯏꯃꯥꯟꯅꯕꯤ ꯑꯃꯒ ꯑꯩꯒꯤ ꯏꯅꯥꯎꯅꯨꯄꯤ ꯍꯥꯏ ꯍꯥꯏꯇꯥꯔꯦ ꯃꯕꯥꯅꯤ ꯃꯈꯥꯗ ꯀꯨꯝꯃꯤꯌꯦꯕ ꯑꯗꯣ ꯃꯕꯥꯅꯤ ꯉꯥꯏꯕ ꯑꯣꯏꯅ
ꯑꯣ ꯑꯣ ꯑꯣ ꯑꯣ ꯋꯥꯅꯤꯗꯤ ꯀꯥꯏꯖꯈꯤꯕ
ꯍꯅꯦꯩ ꯃꯈꯥꯗ ꯀꯨꯝꯒꯦ ꯍꯥꯏꯍꯧꯕꯅꯦ ꯃꯣꯕꯥꯅꯤꯗꯣ ꯀꯔꯤ ꯇꯧꯕ꯭ꯔꯥ ꯃꯣꯏ ꯄꯣꯠ ꯆꯩ ꯂꯩꯔꯤꯕ ꯃꯥꯥꯂꯦꯕ ꯀꯣ
ꯆꯥꯅꯤꯡꯉꯥꯏ ꯊꯛꯅꯤꯡꯉꯥꯏꯗꯨꯒꯤ
ꯑꯣ ꯑꯁ ꯅꯥꯗꯦꯅꯦ ꯉꯁꯦ ꯊꯕꯛ ꯌꯥꯝ ꯆꯤꯟꯗꯦ ꯍꯥꯏꯌꯦ ꯂꯧꯕꯨꯛ ꯇꯥ ꯆꯤꯜꯂꯛꯑꯕ ꯃꯥꯜꯂꯦ ꯃꯣꯏꯁꯦ
ꯈꯪꯗꯦ ꯑꯩꯈꯣꯏꯁꯨ ꯇꯧꯕꯤꯔꯛꯇꯦ
ꯑꯣ ꯅꯪꯅꯁꯨ ꯇꯧꯗꯦ
ꯑꯩ ꯇꯧꯗꯦ ꯑꯩ ꯇꯧꯗꯦꯕ ꯑꯩ ꯂꯣꯏ ꯐ꯭ꯔꯅꯤꯅꯦ
ꯑꯣ ꯅꯪꯒꯤ ꯀꯔꯍꯩ ꯂꯣꯏꯅꯦ
ꯉꯁꯤ ꯂꯣꯏꯈ꯭ꯔꯅꯦꯕ ꯄꯨꯡ ꯃꯄꯜꯗ
ꯑꯣ ꯅꯪꯗꯤ ꯑꯣꯔꯁꯅꯗꯕ꯭ꯔꯣ ꯑꯣꯃꯗꯨꯣ
ꯁꯥꯟꯅ ꯑꯗꯨꯗ ꯉꯔꯥꯡ ꯑꯩꯒꯤ ꯄꯣꯠ ꯇꯥꯈꯠꯄꯤꯗꯦ ꯄꯣ ꯇꯥꯈꯠꯄꯤꯔ ꯅꯌꯦ ꯃꯥꯅ ꯑꯣꯏꯅ ꯑꯆꯨꯝꯕ ꯁꯥꯔꯛꯑꯦ ꯑꯗꯨꯒꯤ ꯑꯩ ꯇꯜꯂꯦ ꯇꯧꯔꯔꯣ
ꯑꯣ ꯉꯔꯥꯡꯂꯣ ꯎꯝ
ꯊꯋꯥꯏ ꯌꯥꯝ ꯅꯨꯡꯉꯥꯏꯇꯦ ꯑꯗꯨꯒꯤ ꯑꯩ
ꯑꯣ ꯀꯩꯝꯇ ꯈꯟꯗꯨꯗ ꯀꯔꯤꯁꯨ ꯇꯧꯔꯦꯏ
ꯊꯧꯁꯥꯕꯤꯗꯕ
ꯎꯝ
ꯑꯩ ꯈꯣꯟꯁꯦ ꯄꯤꯛꯄ꯭ꯔꯥ
ꯄꯤꯛ ꯑ ꯅꯪꯗꯤ ꯑꯗꯨꯝ ꯄꯤꯛꯑꯦ ꯃꯍꯧꯁꯥꯟꯅ
ꯑꯣ ꯉꯁꯥꯏ ꯅꯨꯅꯤꯄꯥꯁꯨ ꯍꯥꯏꯌꯦꯕ
ꯅꯥꯀꯣꯡꯁꯤꯗ ꯅꯞꯅ ꯊꯝꯗ꯭ꯔꯤꯐꯧ ꯌꯥꯗꯦ
ꯃꯥꯅ ꯍꯥꯏꯌꯦ ꯑꯩꯒꯤ ꯅꯪ ꯃꯥꯅ ꯍꯥꯏꯌꯦꯕꯀꯣ ꯅꯪꯒꯤ ꯅꯈꯣꯟꯁꯦ ꯇꯥꯟꯅꯕ ꯑꯩꯒꯤ ꯐꯣꯟꯒꯤ ꯁꯄꯤꯀꯔꯒꯤ ꯃꯇꯣꯟꯗꯣ ꯑꯩꯒꯤ ꯅꯥꯇꯣꯟꯅ ꯅꯞꯄꯒ ꯂꯩꯕꯤꯕꯅꯤꯀꯣ ꯍꯥꯏ
ꯅꯪꯒꯤꯗꯤ ꯑꯩꯈꯣꯏꯗꯤꯀꯣ ꯁꯨꯃꯥꯏꯅ ꯑ ꯇꯤꯟ ꯋꯥꯏꯗ ꯊꯝꯕ ꯁꯨꯃꯥꯏꯅ ꯇꯣ ꯈꯣꯡ ꯊꯝꯗꯕꯤꯗꯣ ꯑꯗꯨꯝ ꯊꯝꯕ ꯌꯥꯏꯑꯕ ꯑꯇꯣꯞꯄ ꯃꯤ ꯁꯟꯅꯅꯕ ꯀꯥꯟꯗ ꯀꯣ
ꯑꯥ
ꯒꯤꯗꯤ ꯁꯨꯝꯌꯥ ꯌꯥꯗꯦ ꯚꯣꯏꯁꯀꯨꯝꯕ ꯇꯞꯄ꯭ꯔꯥ ꯅꯠꯇ꯭ꯔꯒ ꯍꯥꯏꯗꯤ ꯀꯩꯅꯣꯝꯃ ꯇꯞꯄꯒꯨꯝꯕ ꯑꯣꯏꯔꯝꯅꯤꯕ ꯑꯇꯣꯞꯄ ꯏꯃꯥꯟꯅꯕꯤꯒꯤꯗꯤ ꯈꯨꯜꯌꯥꯛ ꯑꯃ
ꯍꯣꯏ ꯅꯪꯁꯨꯃꯅꯁꯨ ꯍꯥꯏꯑ ꯑꯇꯣꯞꯄ ꯃꯤꯁꯨ ꯑꯁꯨꯃꯥꯏꯅ ꯇꯧꯕ ꯌꯥꯎꯋꯦ ꯑꯗꯣ ꯃꯣꯏꯗꯤ ꯑꯗꯨꯝ ꯋꯥꯔꯤ ꯁꯅꯈ꯭ꯔꯦ ꯈ꯭ꯔꯕꯒꯤ ꯑꯗꯨꯝ ꯌꯥꯔꯛꯄ ꯌꯥꯎꯋꯦ ꯍꯥꯏꯌꯦ ꯅꯪꯒꯤꯁꯨ ꯁꯨꯝ ꯁꯥꯟꯅꯔꯒ ꯌꯥꯔꯛꯄ꯭ꯔꯥ ꯌꯦꯡꯁꯦ ꯍꯥꯏꯌꯦ
ꯏꯃꯥꯟꯅꯕꯤ ꯑꯃ ꯑꯩꯅ ꯁꯨꯅꯕꯗꯨꯗꯤ ꯃꯥꯒꯤꯗꯤ ꯑꯁ ꯀꯜꯂꯦ ꯩꯅ ꯑꯩꯒꯤꯁꯨ ꯀꯝꯅꯤ
ꯍꯣꯏ ꯀꯜꯂꯦꯗ ꯅꯣꯏꯒꯤꯗꯤ ꯇꯥꯕꯗ ꯌꯥꯝ ꯀꯜꯂꯦꯕꯣ ꯀꯣ ꯑꯩꯒꯤ ꯇꯥꯕ ꯃꯤꯅ ꯇꯥꯗꯕ ꯇꯥꯗꯕ ꯃꯥꯜꯂꯦꯕ
ꯎꯝ ꯌꯥꯝ ꯋꯥꯏꯗꯣ ꯑꯁꯤꯐꯥꯎ ꯇꯥꯗꯦ ꯑꯃꯨꯛꯐꯣꯛ ꯈꯤꯇꯪ
ꯑꯗ ꯌꯥꯝ ꯅꯨꯡꯉꯥꯏ ꯌꯥꯝ ꯅꯨꯡꯉꯥꯏꯇꯦ ꯀꯃꯥꯏꯅ ꯇꯧꯗꯣꯏꯅꯣ
ꯀꯩ ꯎꯄꯥꯏ ꯂꯩꯒꯦ ꯅꯪꯅꯁꯨ ꯅꯠꯇꯣꯏꯅ
ꯑꯩ ꯈꯪꯗꯦꯕ ꯅꯨꯡꯁꯤ ꯄꯠꯂꯕ ꯃꯥꯜꯂꯦꯕ
ꯀꯩꯅꯣꯝꯃꯗꯤ ꯇꯧꯔꯝꯅꯤ ꯑꯩ ꯋꯥꯈꯜꯗꯣ ꯌꯥꯗꯕ ꯑꯃ ꯂꯩꯔꯝꯅꯤ ꯁꯤꯁꯦꯅꯨꯡ ꯅꯨꯡꯒꯤ ꯌꯥꯝ ꯅꯨꯡꯉꯥꯏꯇꯦ ꯍꯥꯏꯗꯤ ꯈꯤꯇꯪ ꯊꯥꯡꯗꯣꯛꯄꯕꯨꯣ ꯌꯥꯗꯦꯕ ꯅꯪꯒꯤꯁꯦ
ꯑ
ꯍꯗꯦ ꯃꯥꯉꯨ ꯍꯦ
ꯑꯗꯣ ꯃꯥꯅꯗꯤ ꯑꯗꯨꯃꯥꯏꯅ ꯑꯣꯏꯕꯒꯤ ꯃꯤꯅ ꯋꯥꯔꯤꯁꯤꯟꯅꯅꯤꯡꯗꯧ ꯃꯥꯟꯗꯦꯕ
ꯑꯦ ꯀꯩꯁꯨ ꯇꯧꯔꯣꯏꯗ ꯃꯣꯏꯅ ꯁꯥꯟꯅꯅꯕ ꯑꯗꯣ ꯐꯣꯟꯗ ꯇꯦꯕ꯭ꯂꯦꯠꯇꯒꯨꯝꯕ ꯁꯥꯟꯅꯔꯗꯤ ꯐꯥꯔꯦ ꯐꯣꯟ ꯐꯣꯟꯗꯗꯤ ꯁꯥꯟꯅꯅꯤꯡꯗꯦ ꯑꯁꯦꯡꯕ ꯍꯥꯏꯔꯗꯤ ꯃꯤꯅ ꯍꯥꯏꯗꯤꯀꯣ ꯊꯕꯛꯀꯨꯝꯕ ꯇꯧꯔꯗꯤ ꯍꯥꯏꯕꯅꯤꯀꯣ
ꯑꯗꯨꯅꯦ ꯍꯥꯏꯁꯦ ꯑꯗꯨꯒꯤ ꯇꯜꯂꯦꯕ ꯑꯗꯨꯅꯦ ꯁꯤꯗꯤ ꯑꯩꯅ
ꯃꯅ ꯌꯥꯔꯔꯕꯣꯏꯗ ꯑꯗꯨ ꯁ ꯈꯪꯗꯦ
ꯅꯪ ꯀꯩꯅꯝꯇꯧꯗꯦ ꯉꯁꯤ ꯐꯥꯎꯕ ꯑꯗꯨꯝꯅꯈꯣꯠꯅꯕꯃꯨꯛ ꯇꯥꯗꯕꯒꯤ ꯑꯗꯨꯒꯅꯦꯋꯥꯠ ꯅꯨꯡꯉꯥꯏꯇꯕꯒꯤꯅꯦ ꯑꯗꯨ ꯂ ꯑꯩꯒꯤ ꯈꯣꯟꯗꯤ ꯑꯗꯨꯝ ꯃꯁꯥꯒꯤ ꯃꯤꯅ ꯄꯤꯛꯑꯦ ꯍꯥꯏꯕꯒꯤ ꯌꯥꯝ ꯅꯨꯡꯉꯥꯏꯇꯦꯕ
ꯎꯝ
ꯑꯩꯅ ꯑꯃꯛꯉꯣꯟꯗ ꯍꯥꯏꯕ ꯑꯩ ꯁꯥꯥꯎꯒꯨꯅꯨꯀꯣ ꯑꯩꯅ ꯇꯧꯕ ꯑꯩ ꯀꯔꯤꯝꯇ ꯇꯧꯕ ꯉꯝꯗ꯭ꯔꯦ ꯍꯥꯏꯕ ꯑꯩ ꯅꯪꯁꯨ ꯅꯪꯁꯨ ꯅꯠꯇꯦ ꯍꯥꯏꯕ
ꯊꯦꯡꯉꯦꯕ ꯅꯣꯔꯃꯦꯜ ꯀꯣꯟꯅ ꯍꯦꯟꯅ ꯅꯨꯡꯉꯥꯏ ꯅꯪꯒꯤꯗꯤ
ꯉꯁꯥꯏ ꯅꯨꯄꯥ ꯑꯃ ꯅꯣꯏꯒꯤ ꯅꯨꯄꯤ ꯑꯃ ꯑꯩꯅ ꯊꯥꯏ ꯍꯥꯏꯕꯗꯣ ꯑꯗꯨ ꯃꯥꯅ ꯗꯥꯏꯠ ꯇꯧ ꯇꯧꯔꯛꯑꯦ ꯑꯗꯨꯒ ꯈꯣꯟꯗꯣ ꯃꯥꯒꯤꯁꯨ ꯄꯤꯛꯅ ꯇꯥꯏꯌꯦꯕ ꯑꯗꯨ ꯃꯥꯅꯁꯨ ꯑꯩꯒꯤ ꯈꯣꯟ ꯇꯥꯗꯦ ꯍꯥꯏꯌꯦ ꯑꯗꯨꯒꯤ ꯃꯥ
ꯑꯣ ꯉꯁꯥꯏꯁꯨ ꯑꯩꯅ ꯅꯨꯄꯥ ꯑꯃ ꯇꯧꯕꯗꯣ ꯁꯨꯃꯥꯏꯅ ꯇꯧꯋꯦꯕꯀꯣ ꯑꯗꯨꯗꯒꯤ ꯃꯥꯒꯤ ꯑꯇꯣꯞꯄ ꯅꯝꯕꯔ ꯁꯤꯜꯂꯀꯥꯟꯗ ꯅꯝꯕꯔꯅꯁꯨ ꯄꯨꯕ ꯃꯥꯜꯦ ꯑꯗꯣ ꯅꯪꯗꯤ ꯅꯝꯕꯔ ꯁꯤꯜꯂꯁꯨ ꯌꯥꯗꯦ ꯀꯩꯒꯤꯅꯣ ꯈꯪꯗꯦꯅꯦ
ꯈꯪꯗꯦꯗ ꯑꯩꯁꯨ ꯈꯪꯗ
ꯗꯅꯤ ꯇꯞ ꯑꯦꯦ ꯑꯗꯨꯒꯤ ꯑꯩꯗꯣ ꯏꯃꯥꯟꯅꯕꯤꯗ ꯍꯥꯏꯔꯒ ꯅꯝꯕꯔ ꯑꯇꯣꯞꯄ ꯃꯥ ꯄꯤꯔꯞꯀꯣ ꯅꯨꯄꯥꯗꯨꯅ
ꯑ
ꯑꯗꯨ ꯃꯇꯝꯗꯗꯤ ꯌꯥꯝ ꯊꯤꯅ ꯂꯥꯎꯋꯦ ꯅꯨꯡꯉꯥꯏ ꯍꯥꯏꯗꯤ ꯍꯪꯦ ꯑꯗꯨꯒꯕ ꯑꯗꯨꯗꯩꯩꯅ ꯑꯩꯅ ꯈꯜꯂꯤꯅꯦ ꯅꯝꯕꯔꯗꯁꯨ ꯄꯨꯕ꯭ꯔꯥꯀꯣ ꯍꯥꯏꯔꯒ ꯅꯪꯒꯤꯗꯤ ꯅꯝꯕꯔꯅꯁꯨ ꯌꯥꯗꯦꯕ
ꯑꯣ ꯈꯪꯗꯦ ꯑꯅꯤ ꯑꯍꯨꯝ ꯑꯅꯤ ꯑꯍꯨꯝ ꯄꯥꯏꯕꯒꯤꯔꯥ ꯈꯪꯗꯦ
ꯅꯠꯇꯦ ꯅꯠꯇꯦ ꯑꯗꯨ ꯅꯠꯇꯦ ꯑꯩꯈꯣꯏ ꯑ ꯑꯗꯨ ꯃꯥꯟꯅꯩ ꯑꯗꯨꯗꯣ ꯈꯪꯗꯦꯗ
ꯑꯗꯣ ꯉꯁꯥꯏ ꯉꯁꯥꯏ ꯑꯩꯅ ꯁꯥꯟꯅꯕ ꯁꯤꯗ ꯍꯦꯛ ꯁꯥꯟꯅꯕ ꯑꯩ ꯅꯨꯄꯥꯗꯣ
ꯑꯥꯎ
ꯃꯥꯁꯨ ꯌꯥꯝ ꯋꯥꯠꯂꯤ ꯍꯥꯏꯕꯅꯦ
ꯑꯥꯎ ꯃꯥꯠꯂꯤ ꯌꯥꯝ ꯋꯥꯠꯂꯤ ꯍꯥꯏꯕꯅꯦ ꯃꯥꯁꯨꯅꯦ ꯆꯥꯟꯁ ꯂꯧꯔ ꯂꯧꯔꯒ ꯃꯤꯒꯤꯗꯒꯤ ꯑꯃꯃꯝ ꯇꯧꯍꯧꯅꯤꯡꯉꯥꯏꯅꯤꯒꯦ ꯍꯥꯏꯅ ꯇꯧꯕꯅꯤꯅꯦꯕ
ꯑꯣ ꯃꯥꯒꯤꯗ ꯀꯩ ꯔꯤꯁꯔꯁ ꯇꯧꯋꯦ ꯍꯥꯏꯌꯦ
ꯑ ꯇꯧꯋꯦ ꯍꯥꯏꯕꯃꯤ ꯑ ꯑꯦꯝ ꯌꯨ ꯃꯅꯥꯛꯇ ꯃꯅꯥꯛꯇ
ꯑꯣ ꯃꯥꯗꯤ ꯑꯦꯝ ꯌꯨꯗ ꯍꯥꯏꯌꯦ
ꯎꯝ ꯂꯩꯕꯝ ꯍꯥꯏꯕꯅꯤꯀꯣ ꯑꯩꯗꯤ
ꯎꯝ ꯑꯗꯣ ꯑꯍꯟꯗꯤ ꯃꯥꯜꯂꯦꯀꯣ ꯃꯥꯗꯣ
ꯑ ꯈꯔ ꯑꯍꯟ ꯃꯥꯜꯂꯦ ꯋꯥ ꯉꯥꯡꯕꯗ
ꯑꯣ ꯑꯍꯟ ꯌꯥꯝ ꯃꯥꯜꯂꯦꯕ ꯃꯥꯗꯨ ꯈꯅꯕ ꯆꯠꯂꯍꯜꯂꯛꯑꯦ ꯍꯥꯏꯕ ꯍꯥꯏꯕ ꯇꯧꯋꯦꯕ
ꯑꯥꯎ
ꯃꯥ ꯊꯝꯍꯧꯕꯁꯨ ꯈꯪꯍꯧꯗꯦ ꯃꯥꯁ ꯍꯥꯟꯇ ꯃꯨꯠꯈ꯭ꯔꯦꯕ
ꯑꯣ
ꯉꯁꯥꯏꯁꯨ ꯃꯨꯠꯈ꯭ꯔꯦ ꯑꯗꯨꯝ ꯊꯤꯅꯕꯗꯣ ꯃꯥꯗꯤ ꯌꯥꯝ ꯊꯕꯛ ꯊꯤꯟꯕ ꯅꯨꯄꯤ ꯑꯃ ꯅꯨꯄꯥ ꯃꯜꯂꯤꯅꯤ
ꯍꯣꯏ ꯃꯣꯏ ꯑꯍꯨꯝ ꯂꯩꯛꯑꯦ ꯍꯥꯏꯌꯦ
ꯑꯣ ꯉꯁꯥꯏꯗꯣ ꯅꯨꯄꯤ ꯑꯃ ꯑꯍꯥꯟꯕꯗ ꯁꯅꯕ ꯅꯨꯄꯤꯗꯣ
ꯎꯝ
ꯑ ꯃꯗꯣ ꯋꯥꯔꯤ ꯁꯅꯕꯗ ꯑꯁ ꯅꯪꯒꯤ ꯈꯣꯟꯖꯦꯜꯁꯦ ꯌꯥꯝ ꯐꯨꯖꯅꯤꯡꯉꯥꯏ ꯃꯥꯂꯒ ꯇꯧꯔꯛꯑꯦ ꯈꯨꯝꯕ꯭ꯔꯥ
ꯀꯥꯅꯅꯣ
ꯅꯨꯄꯤ ꯑꯍꯟꯕ ꯁꯤꯅꯩꯌꯦꯕ
ꯑꯣ ꯅꯪꯅ ꯀꯩꯅꯣ ꯇꯧꯋꯤ ꯍꯥꯏꯕꯗꯣ
ꯑꯣ ꯌꯥꯝ ꯄꯔꯁꯅꯦꯟ ꯇꯧꯕꯗꯣ
ꯑꯧ ꯑꯧ ꯑꯧ ꯈꯪꯉꯦ ꯈꯪꯉꯦ
ꯍꯪꯕꯀꯥꯟ ꯑꯁ ꯅꯪꯒꯤ ꯈꯣꯟꯖꯦꯜꯁꯦ ꯑꯩ ꯇꯥꯕ ꯌꯥꯝ ꯅꯨꯡꯉꯥꯏꯌꯦ ꯅꯪ ꯃꯤ ꯃꯁꯛ ꯌꯥꯝ ꯐꯖꯅꯤꯡꯉꯥꯏ ꯃꯥꯜꯂꯦ ꯍꯥꯏꯕ ꯑꯣ ꯐꯖꯕꯅꯦ ꯇꯥꯕ ꯅꯨꯡꯉꯥꯏꯅꯤ ꯍꯥꯏꯕ ꯑꯗꯨꯝ ꯍꯦꯛ ꯂꯩꯔꯒ ꯋꯥ ꯍꯪꯕꯁꯨ ꯌꯥꯈꯤꯗ꯭ꯔꯕꯅꯤꯕ ꯌꯦꯟꯖꯥꯡꯗꯤ ꯑꯗꯣ ꯃꯔꯣꯜ ꯑꯝꯇ ꯈꯣꯏꯗꯦꯕ
ꯑꯣ ꯀꯩꯅꯣ ꯑꯩꯈꯣꯏꯒꯤ ꯑꯣꯏꯕ꯭ꯔꯥ ꯑꯩꯈꯣꯏꯒꯤ ꯔꯨꯝꯃꯦꯠ ꯈꯣꯏꯒꯤ ꯃꯤ ꯑꯣꯏꯕ꯭ꯔꯥ
ꯑꯧ ꯃꯣꯏꯒꯤ ꯑꯣꯏꯌꯦꯕ ꯑꯗꯣ ꯑꯩꯅ ꯁꯥꯟꯅꯕ ꯅꯨꯄꯥ ꯍꯧꯖꯤꯛꯀꯤ ꯅꯪꯒ ꯁꯅꯕꯗꯣ
ꯑꯧ
ꯑꯗꯨꯁꯨ ꯈꯣꯏꯌꯦꯅꯀꯣ
ꯑꯧ ꯈꯤꯇꯪ ꯈꯤꯇꯪ
ꯑ ꯑꯗꯨ ꯅꯠꯇꯕ ꯑꯃ ꯑꯩꯅ ꯁꯅꯕ ꯏꯃꯥꯟꯅꯕꯤꯒ ꯁꯅꯕ ꯅꯨꯄꯥꯗꯣ
ꯑꯝ
ꯑꯗꯨꯢ ꯅꯨꯄꯥꯗꯣ ꯑꯝꯇ ꯀꯣꯏꯗꯦ
ꯑꯣ
ꯑꯗꯨꯒ ꯍꯧꯖꯤꯛꯀꯤ ꯅꯨꯄꯤꯗꯨꯁꯨ ꯑꯝꯇ ꯑꯗꯨꯃꯥꯏꯅ ꯂꯩꯔꯦ ꯄꯨꯔꯥ ꯑꯩꯈꯣꯏ ꯂꯣꯟꯒꯤ ꯆꯞ ꯃꯥꯟꯅꯩ ꯈꯪꯕ꯭ꯔꯥ ꯋꯥ ꯉꯥꯡꯕꯗ
ꯑꯣ ꯑꯗꯨꯗꯤ ꯑꯗꯨꯝ ꯃꯃꯥꯟꯅꯕꯤꯈꯣꯏꯒ ꯇꯣꯏꯅ ꯁꯥꯟꯅꯔꯝꯕ
ꯑ ꯃꯀꯣꯛ ꯈꯨꯝꯕꯤ ꯀꯥꯡꯕꯨꯁꯨ ꯄꯨꯜꯂꯛ ꯌꯦꯉꯣ ꯃꯥꯗꯣ ꯑ ꯃꯥꯅ ꯃꯣꯏꯅ ꯁꯟ ꯊꯣꯡꯕꯒ ꯆꯥꯅꯤꯡꯕꯗꯣ ꯆꯥꯅꯤꯡꯕꯗꯣ ꯑꯩꯅ ꯅꯪ ꯃꯣꯏꯒ ꯍꯥꯟꯅ ꯄꯨꯂꯞ ꯄꯔꯥ ꯍꯥꯏꯕ ꯍꯣꯏ ꯄꯨꯜꯂꯛꯑꯦ ꯏꯛꯀꯨꯝꯕ ꯌꯥꯝ ꯆꯠꯂꯛꯑꯦ ꯍꯥꯏ ꯃꯥꯅ
ꯑꯣ ꯑꯗꯨꯗꯤ ꯇꯝꯗ ꯌꯥꯝ ꯇꯣꯏꯅ ꯂꯩꯕ ꯑꯗꯨꯒ ꯃꯤ ꯌꯥꯝ ꯄꯨꯟꯕ ꯑꯣꯏꯔꯝꯅꯤ
ꯑꯗꯨꯒꯨꯝꯕ ꯃꯤ ꯃꯥꯜꯂꯦꯕ
ꯑꯩꯗꯤ ꯄꯨꯟꯁꯤꯒꯤ ꯀꯣꯛꯈꯨꯝꯁꯤꯒ ꯁꯨꯡꯊꯦꯡ ꯊꯦꯡꯅꯗꯦ ꯁꯤ ꯂꯥꯛꯄ ꯀꯥꯟꯗ ꯈꯇꯪꯗ ꯑꯗꯨꯝ ꯑꯃꯨ ꯃꯨꯛ ꯄꯨꯟꯕꯩ ꯋꯥꯅꯤꯗ
ꯑꯥ
ꯑꯇꯣꯞꯄꯗꯤ ꯈꯪꯗꯦꯕ ꯑꯩ
ꯑꯁ ꯑꯩꯁꯦ ꯀꯣꯛ ꯌꯥꯝ ꯁꯥꯔꯦꯗ ꯅꯪꯁꯨ ꯁꯥꯔꯝꯅꯤ ꯑ
ꯑꯗꯨꯝ ꯍꯥꯏꯔꯒ ꯈꯥ ꯂꯩ ꯍꯩꯕ ꯑꯩꯅ ꯃꯤ ꯂꯩꯔꯦ ꯍꯥꯏꯔꯁꯨ ꯑꯗꯨꯝ ꯍꯥꯏꯔꯒ ꯂꯩ ꯀꯃꯥꯏꯅ ꯇꯧꯗꯣꯏꯅꯣ ꯈꯪꯗꯦ
ꯀꯩꯅꯣ
ꯌꯥꯕꯤꯔꯣ ꯌꯥꯕꯤꯔꯣ ꯁꯤꯅꯦ ꯃꯥꯅ ꯍꯥꯏꯔꯤꯁꯦ ꯕ꯭ꯂꯣꯛ ꯄꯤꯔꯁꯨ ꯏꯀꯥꯏꯕ ꯈꯪꯗ꯭ꯔꯦ ꯍꯥꯏꯕ ꯀꯦꯗꯣ ꯀꯦꯗꯣ ꯕ꯭ꯂꯣꯛ ꯄꯤꯔꯁꯨ ꯌꯥꯗ꯭ꯔꯦ ꯍꯥꯏꯕ ꯀꯣꯜꯗꯨꯁꯨ ꯕ꯭ꯂꯣꯛ ꯄꯤꯔꯁꯨ ꯌꯥꯗ꯭ꯔꯦ ꯍꯥꯏꯕ ꯀꯃꯥꯏꯅ ꯇꯧꯗꯣꯏꯅꯣ ꯈꯪꯗꯦ
ꯑꯣ ꯀꯥꯏ
ꯏꯀꯥꯏꯕ ꯋꯥꯖꯦꯠꯇ
ꯎꯝ
ꯑꯩꯅ ꯇꯧꯈ꯭ꯔꯕꯅꯦ ꯑꯃꯨꯛ ꯍꯦꯟꯅ ꯇꯧꯔꯛꯑꯗꯤ ꯑꯩ ꯅꯪ ꯗꯣꯠꯇꯣ ꯀꯤꯍꯟꯈ꯭ꯔꯕꯅꯦ ꯁꯨꯡꯌꯥ ꯌꯥꯗꯦ ꯢꯀꯥꯏꯕ ꯈꯪꯗ꯭ꯔꯦ ꯍꯥꯏꯕ ꯀꯩꯅꯣ ꯈꯪꯗꯦ
ꯎꯝ
ꯐꯨꯅꯤꯡꯕꯁꯦ ꯐꯨꯅꯤꯡꯕꯁꯦ ꯐꯨꯅꯤꯡꯕꯁꯦ ꯑꯩꯒꯣ ꯑꯁꯦꯡꯕ ꯊꯤ ꯊꯤꯅ ꯉꯥꯡꯅꯤꯡꯉꯔꯛꯑꯦꯕ ꯅꯍꯥꯟ ꯋꯥꯢꯗꯤꯒꯣ ꯀꯩꯀꯩ ꯋꯥ ꯉꯥꯡꯅꯤꯡꯉꯁꯨ ꯑꯩꯀꯩꯗ ꯇꯧꯔꯤꯗꯦ ꯍꯧꯖꯤꯛ ꯀꯌꯥꯝ ꯉꯥꯡꯅꯤꯡꯈ꯭ꯔꯦꯕ ꯃꯣꯏꯅ ꯆꯤꯟ ꯊꯤꯅꯤꯡꯈ꯭ꯔꯦꯕ ꯑꯗꯣ ꯑ ꯉꯥꯡꯉꯁꯨ ꯌꯥꯝ ꯆꯤꯔꯛꯏ ꯍꯥꯏꯌꯦꯣꯛꯅꯤꯡꯉꯥꯏ ꯊꯕꯛꯇ ꯃꯌꯥꯝ ꯇꯧꯋꯤꯅ
ꯎꯝ
ꯐꯨꯅꯤꯡꯕꯁꯦ ꯐꯨꯅꯤꯡꯕꯁꯦ
ꯑꯗꯨꯟ ꯂꯣꯅꯦ ꯇꯧꯅꯤ ꯆꯥꯛꯁꯦ ꯈꯔ ꯉꯟꯅ ꯆꯥꯅꯤꯡꯈ꯭ꯔꯦꯅꯦ
ꯀꯔꯤꯒꯤꯅꯣ
ꯆꯥꯛ ꯂꯥꯝꯃꯦꯍꯦ ꯑꯩꯗꯤ
ꯃꯕꯥꯟꯅꯤ ꯀꯩꯗꯧꯕ ꯆꯠꯄ꯭ꯔꯥ
ꯃꯣꯏꯒꯤ ꯄꯣꯠ ꯂꯩꯕꯤꯅꯤ ꯍꯥꯏꯌꯦ
ꯑꯁ
ꯄꯨꯡ ꯍꯦꯟ ꯈ꯭ꯔꯗꯤ ꯌꯥꯅꯤꯡꯉꯥꯏ ꯃꯥꯟꯗꯦꯀꯣ ꯑꯩ ꯋꯥꯈꯜꯗꯗꯤ
ꯑꯧ ꯋꯥꯊꯤꯗꯅꯦ ꯆꯥꯗꯣꯏꯁꯦ
ꯑꯣ ꯌꯥꯅꯤꯡꯉꯥꯏ ꯃꯥꯟꯗꯦ ꯄꯨꯡ ꯑꯩꯈꯣꯏ ꯄꯣꯠ ꯂꯩꯕ ꯐꯥꯎ ꯇꯔꯦꯠꯇꯒꯤ ꯍꯦꯟꯕ ꯌꯥꯗꯦꯅ
ꯑꯗꯨꯅꯦ ꯍꯥꯏꯖꯦ
ꯑꯩꯗꯤ ꯁꯨꯡꯃꯟ ꯃꯥꯟꯗꯦ ꯌꯥꯅꯤꯡꯉꯥꯏ
ꯐꯪꯗꯦ ꯑꯉꯥꯡ ꯑꯃꯗꯨ ꯌꯥꯎꯕꯅꯤꯅ ꯑꯃ ꯑꯃꯗꯤ ꯇꯨꯃꯤꯟ ꯂꯩꯒꯅꯤ ꯑꯃꯗꯨꯅ ꯋꯥ ꯉꯥꯡꯍꯟꯒꯅꯤ
ꯎꯝ ꯍ
ꯋꯥꯊꯤꯖꯨ ꯃꯥ ꯆꯥꯍꯟꯒꯅꯦꯕ
ꯑꯧ
ꯂꯥꯛꯇ꯭ꯔꯤ ꯂꯥꯛꯇ꯭ꯔꯤꯌꯦ ꯃꯣꯏꯖꯦ
ꯍ ꯏꯃꯥꯟꯅꯕꯤꯒꯤ ꯂꯍꯣꯡꯕꯒꯤ ꯢꯟꯕꯥꯢ ꯇꯦꯁꯟ ꯄꯤꯔꯛ ꯑꯦ ꯑ ꯌꯥꯝ ꯇꯜꯂꯦ ꯌꯨꯝ ꯆꯠꯅꯤ ꯑꯗꯨ ꯃꯀꯣꯛ ꯈꯨꯝꯕꯤꯅꯤꯀꯣ ꯑꯗꯨꯕꯨꯗꯤ
ꯑꯣ ꯑꯗꯣ ꯃꯣꯏꯒꯤꯗꯤ ꯌꯥꯎꯅꯤꯡꯗꯦꯗ ꯇꯜꯂꯦ
ꯑꯩꯗꯤ ꯌꯥꯎꯗ꯭ꯔꯤꯕꯒꯤ ꯑꯃꯨꯔꯛꯇꯤ ꯌꯥꯎꯅꯤꯡꯕ ꯑꯗꯨꯒ
ꯑꯦ ꯅꯪꯗꯤ ꯌꯥꯝꯅ ꯇꯤꯟꯅꯔꯒ ꯀꯨꯏꯗ ꯑꯝꯐꯥꯎ ꯌꯥꯎꯗ꯭ꯔꯤꯕꯣ ꯍꯥꯏꯖꯦ
ꯌꯥꯎꯗ꯭ꯔꯤꯗ ꯑꯩꯗꯤ ꯁꯤꯗꯁꯨ ꯂꯩꯇꯅ ꯂꯨꯍꯣꯡꯕ ꯑꯩꯁꯤꯗ ꯑꯩꯅ ꯑꯦ ꯁꯤꯗ ꯂꯩꯕꯅꯤꯅ ꯍꯥꯏꯕ ꯃꯃꯥꯡꯗꯁꯨ ꯌꯥꯎ ꯐꯪꯗꯦ ꯍꯟꯗꯛꯁꯨ ꯌꯥꯎ ꯐꯪꯗꯦ ꯂꯩꯀꯥꯏꯒꯤ ꯑꯣꯏꯔꯗꯤ ꯌꯥꯎꯒꯕ ꯂꯩꯀꯥꯏꯒꯤꯗꯤ ꯑꯝꯇ ꯍꯣꯡꯗ꯭ꯔꯤꯕ
ꯎꯝ
ꯌꯥꯎꯗ꯭ꯔꯤ ꯑꯃꯥꯝꯐꯥꯎ ꯆꯠꯅꯤꯡꯉꯦ ꯌꯥꯝꯅ ꯆꯠꯄ ꯐꯪꯗꯧ ꯃꯥꯟꯗ꯭ꯔꯦ
ꯁꯥꯕꯅ ꯂꯣꯏꯔꯦꯗ ꯀꯣꯛꯁꯨ ꯉꯥꯎꯈꯠꯂꯛꯑꯦ
ꯎꯝ
ꯑꯦꯛꯖꯥꯝ ꯍꯦꯛ ꯍꯜꯂꯛꯄꯒ ꯇꯨꯝ ꯇꯨꯝꯗ꯭ꯔꯦ ꯑꯩꯗꯤ
ꯑꯣ ꯍꯣꯔꯦꯟ ꯉꯟꯅ ꯇꯨꯝꯅꯤꯡꯉꯥꯏ ꯃꯥꯜꯂꯦꯀꯣ ꯑꯗꯨꯗꯤ ꯅꯪꯁꯦ
ꯍꯣꯏ ꯑꯣꯏꯔꯞ ꯑꯣꯢꯔꯞ ꯑꯣꯢꯕꯌꯥꯏꯌꯦ ꯑꯣꯢꯔꯝꯅꯤ ꯑꯝꯇ ꯉꯥꯏꯌꯣꯀꯣ
ꯎꯝ
ꯋꯥ ꯑꯗꯨꯝ ꯉꯥꯡꯉꯨꯅꯦ
ꯑꯣ ꯆꯥꯛ ꯆꯥꯅꯤꯡꯉꯥꯏ ꯁꯦꯝꯃꯒ ꯂꯩꯔꯦ ꯑꯩꯁꯦ ꯍꯧꯖꯤꯛꯇꯤ ꯑꯁ ꯅꯨꯄꯤ ꯑꯃꯖꯦ ꯂꯥꯎꯔꯒ ꯂꯩꯔꯦꯅꯦ ꯃꯈꯣꯟꯒ ꯑꯝꯇ ꯇꯥꯗꯕꯤ ꯇꯕ꯭ꯔꯣ ꯌꯥꯝ ꯊꯤꯅ ꯅꯠꯇꯦꯗ ꯈꯔꯅꯤ
ꯍꯥ
ꯌꯥꯝ ꯊꯤꯅ ꯅꯠꯇꯤꯌꯦ
ꯑꯣ ꯇꯤ ꯏ ꯇ ꯀꯣ ꯇ ꯇ ꯇꯥ
ꯍꯧ
ꯌꯥꯝ ꯉꯥꯡꯅꯤꯡꯉꯦ ꯀꯃꯥꯏꯅ ꯇꯧꯗꯣꯏꯅꯣ ꯈꯪꯗ꯭ꯔꯦ ꯑꯩ ꯍꯧꯖꯤꯛ ꯄ꯭ꯔꯣꯛ ꯄ꯭ꯔꯣꯛ ꯄ꯭ꯔꯣꯛ ꯄ꯭ꯔꯣꯛ ꯆꯥꯛꯍꯜꯂꯦꯕ ꯃꯥꯅ
ꯌꯥꯝ ꯌꯦꯠꯂꯛꯑꯕ꯭ꯔꯣ
ꯍꯣꯏ ꯀꯃꯥꯏꯅ ꯇꯧꯗꯣꯏꯅꯣ ꯈꯪꯗꯦ ꯉꯥꯢꯑꯣꯀꯣ
ꯍꯣꯏ ꯥꯉꯥꯏꯔꯒ ꯂꯩꯌꯦ
ꯋꯥꯉ
ꯑꯒꯂ ꯍꯥꯏꯗꯤ ꯆꯒ ꯍ ꯍꯥ ꯄꯨꯨꯟ ꯀꯧꯅꯕꯤꯌꯥ ꯂꯩꯕꯨꯡ ꯀꯨꯡꯅꯥꯥꯡꯕꯤ ꯍꯥꯏꯕ ꯏ ꯎꯕ꯭ꯔꯣ ꯅꯪ
ꯑꯣ ꯇꯥꯏꯌꯦ ꯐꯪꯉꯦ
ꯑ ꯀꯅꯣ
ꯀꯔꯤ ꯍꯥꯏꯕ꯭ꯔꯣ ꯈꯪꯗꯦ
ꯀꯩꯗꯧꯕ꯭ꯔꯣ ꯅꯪ ꯍꯥꯏꯕ
ꯈꯪꯗꯦ
ꯍꯥ